ꯇꯥꯔꯕꯣ
ꯇꯥꯔꯦ ꯇꯥꯔꯦ
ꯎꯝ ꯆꯥꯛ ꯆꯥꯔꯕꯣ
ꯆꯥꯛ ꯆꯥꯗ꯭ꯔꯤ
ꯎꯝ ꯑꯩꯁꯨ ꯆꯥꯛꯊꯣꯡꯎꯕ ꯑꯗꯨꯒꯤꯅꯦ
ꯍꯦꯟꯖꯥꯡ ꯁꯣꯏꯗ꯭ꯔꯕ
ꯁꯣꯏꯗꯔꯦ ꯎꯝ
ꯁꯣꯏꯗ꯭ꯔꯦ
ꯁꯣꯏꯈꯔꯦ ꯃꯌꯦꯟ ꯊꯣꯡꯉꯦ
ꯑꯏ ꯉꯁꯤꯁꯨ ꯁꯣꯏꯍꯜꯂꯕ
ꯑꯣ
ꯎꯝ ꯑꯗꯨꯗꯤ ꯉꯔꯥꯡ ꯄꯤꯔꯛꯄ ꯃꯥꯏꯔꯦꯟꯗꯨꯔ ꯊꯣꯡꯉꯤꯁꯦ
ꯑ ꯑ ꯉꯥꯔꯥꯡ ꯄꯤꯔꯛꯄꯗꯣ
ꯎꯝ ꯉꯁꯤꯅ ꯀꯃꯥꯏꯅ ꯍꯥꯏꯗꯣꯔꯛꯏꯕ
ꯀꯔꯤꯝ ꯍꯥꯏꯔꯛꯇꯦ ꯐꯣꯟ ꯇꯧꯔꯛꯇꯦ ꯀꯔꯤꯝꯇ ꯏꯟꯖꯥꯡ ꯊꯤꯂꯛꯇꯕ
ꯏꯁ ꯅꯪꯁꯨ ꯇꯧꯔꯦꯅꯦ ꯇꯧꯒꯦ ꯌꯥꯎꯅ
ꯑꯝ
ꯅꯆꯤꯟ ꯊꯤꯕ ꯍꯥꯏ ꯍꯥꯏ ꯇꯥꯕꯅꯦ ꯎꯄꯥꯏ ꯂꯩꯇꯦ ꯆꯥꯛ ꯄꯤꯖꯗ꯭ꯔꯤꯕ
ꯄꯤꯖꯗ꯭ꯔꯤꯌꯦ ꯏꯟꯁꯥꯡꯗꯣ ꯉꯥꯏꯈꯩ ꯉꯥꯏ ꯍꯥꯏꯗꯤ ꯀꯔꯤꯝ ꯍꯥꯏꯗꯣꯔꯛꯇ꯭ꯔꯕꯅꯤꯅꯀꯣ ꯉꯥꯏꯔꯦ ꯇꯔꯨꯛ ꯃꯈꯥꯏ ꯇꯥꯔꯛꯄ ꯈꯤꯇꯪ ꯍꯜꯂꯛꯄꯗꯗꯤ ꯑꯩ ꯆꯥꯛ ꯊꯥꯡꯈꯠꯂꯦꯕ
ꯎꯝ
ꯑꯗꯨꯒ ꯏꯟꯖꯥꯡꯗꯣ ꯁꯨꯝ ꯍꯥꯏꯗꯤ ꯇꯔꯦꯠ ꯐꯥꯎ ꯄꯨꯡꯈꯥꯏꯃꯨꯛ ꯗꯣ ꯉꯥꯏꯔꯦ ꯑꯗꯩ ꯄꯤꯔꯛꯇ꯭ꯔꯕꯗꯩ ꯁꯤꯗꯤ ꯌꯥꯔꯔꯣꯏ ꯄꯨꯡ ꯇꯔꯦꯠ ꯇꯥꯁꯜꯂꯛꯑꯦꯅ ꯁꯣꯝ ꯅꯨꯄꯥꯔꯣꯝꯒꯤ ꯋꯥꯔꯗꯦꯟꯠ ꯇꯧꯔꯒ ꯃꯥꯏꯔꯦꯟꯗꯣ ꯈꯥꯏꯗꯣꯛꯍꯜꯂꯦ
ꯎꯝ
ꯑꯗꯨꯒ ꯁꯦꯝꯃꯒ ꯊꯣꯉꯒ ꯊꯨꯝ ꯍꯥꯏꯗꯤ ꯊꯨꯝ ꯊꯥꯛꯇ꯭ꯔꯤꯕ
ꯎꯝ
꯭ꯄꯔꯣꯁꯦꯁꯇ ꯅꯦꯕ ꯂꯩꯔꯥꯁꯦ ꯍꯧꯖꯤꯛ
ꯎꯝ ꯀꯟꯅ ꯊꯣꯡꯉꯦꯕ
ꯑꯧ ꯀꯟꯅ ꯊꯣꯡꯉꯤ
ꯎꯝ ꯉꯜꯂꯤꯗ ꯉꯟꯕꯕꯨꯗꯤ ꯍꯣꯏ ꯄꯨꯡ ꯅꯤꯄꯥꯟꯕꯨꯗꯤ
ꯑꯗꯨꯗꯩꯁꯨ ꯁꯨꯝ ꯑꯉꯥꯡꯈꯩꯗꯣ ꯌꯥꯝ ꯊꯦꯡꯅ ꯍꯦꯛ ꯄꯤꯖꯕꯁꯨ ꯅꯨꯡꯉꯥꯏꯇꯕ ꯑꯥꯗ ꯑꯩꯅ ꯑꯗꯨꯝ ꯀꯩꯅꯣ ꯇꯧꯔꯗꯤ ꯏꯟꯖꯥꯡꯗꯣ ꯍꯥꯟꯅ ꯄꯤꯊꯣꯔꯛꯑꯗꯤ ꯇꯔꯦꯠ ꯃꯈꯥꯏ ꯈꯔ ꯍꯦꯜꯂꯛꯄ ꯅꯤꯄꯥꯟ ꯇꯥꯗ꯭ꯔꯤꯉꯩꯗ ꯑꯗꯨꯝ ꯄꯤꯖꯕ ꯉꯝꯕꯅꯦꯕ ꯊꯦꯡꯅꯕꯗ ꯅꯤꯞ ꯄꯥꯟ ꯉꯥꯏꯅꯕꯩꯗꯤ ꯏꯟꯖꯥꯡ ꯉꯥꯏꯕꯗ ꯑꯗꯨꯝ ꯊꯦꯡꯅ ꯉꯥꯛꯇꯅꯤꯀꯣ
ꯎꯝ
ꯑꯗꯣ ꯉꯁꯤꯗꯤ ꯅꯤꯄꯥꯥꯟ ꯃꯈꯥꯏꯗꯤ ꯑꯗꯨꯝ ꯇꯥꯔꯅꯦꯕ
ꯑꯗꯨ ꯃꯥꯅ ꯍꯥꯟꯅ ꯍꯥꯏꯗꯣꯔꯛꯀꯥꯗꯕꯅꯤꯗ ꯉꯁꯤꯗꯤ ꯌꯥꯔꯔꯣꯏ ꯈꯣꯠꯂꯔꯣꯏꯁꯨ ꯀꯤꯝꯁꯨ ꯍꯥꯏꯗꯦ
ꯑꯩꯁꯨꯅꯦ ꯁꯥꯎꯅꯤꯡꯕ ꯑꯃꯥ ꯌꯥꯎꯔꯦ ꯍꯥꯏꯗꯤ ꯋꯥꯕꯅꯤꯅ ꯆꯥꯛ ꯊꯣꯡꯉꯤꯉꯩꯗ ꯏꯟꯖꯥꯡꯗꯣ ꯊꯣꯡꯍꯧꯔꯗꯤ ꯐꯥꯕ
ꯎꯝ
ꯏꯁꯥ ꯄꯣꯊꯥ ꯌꯥꯕꯗꯣ ꯆꯥꯛ ꯑꯃꯨꯛ ꯊꯣꯡꯉꯅꯤ ꯏꯟꯖꯥꯡ ꯊꯤꯜꯂꯛꯄ ꯉꯥꯏꯔꯅꯤ ꯊꯤꯜꯂꯛꯇꯦ ꯑꯃꯨꯛ ꯏꯟꯖꯥꯡ ꯑꯃꯨꯛ ꯊꯥꯒꯠꯂꯒ ꯑꯃꯨꯛ ꯊꯣꯡꯉꯅꯤ ꯁꯦꯝꯃꯅꯤ ꯑꯗꯨ ꯇꯧꯕꯗꯗꯤ ꯍꯦꯛꯇ ꯄꯨꯡꯁꯤ ꯍꯦꯛꯇ ꯊꯦꯡꯗꯣꯛꯈꯤꯕ ꯁ꯭ꯀꯨꯜ ꯆꯠꯂꯨꯕ ꯅꯨꯃꯤꯠꯇꯗꯤ ꯇꯨꯏꯁꯟ ꯑꯃꯨꯛ ꯇꯧ ꯋꯥꯕꯅꯤꯅ ꯐꯠ ꯊꯣꯡꯇꯣꯛ ꯐꯠ ꯄꯣꯊꯥꯒꯗꯕ ꯄꯣꯊꯥꯕꯝ ꯑꯃꯥ ꯏꯐꯪ ꯐꯪꯗꯕꯗꯨ ꯏꯁꯥꯗꯣ ꯍꯥꯏꯗꯤ ꯃꯥꯄꯜ ꯇꯥꯔꯕ ꯑꯣꯠꯂ ꯂꯩꯕ ꯐꯤꯕꯝ ꯑꯃ ꯇꯧꯔꯦꯕ
ꯎꯝ
ꯑꯗꯨꯅ ꯈꯪꯗꯦ ꯒ꯭ꯌꯥꯟ ꯇꯥꯗꯔ꯭ꯝꯅꯤꯅ ꯎꯄꯥꯏ ꯂꯩꯇ꯭ꯔꯦ ꯃꯤꯁꯨ
ꯃꯣꯏꯁꯨ ꯑꯣꯠꯂꯦꯅꯦ ꯐꯥꯖꯅꯗꯤ ꯑꯣꯠꯂꯕ ꯖꯥꯠꯅꯦ
ꯑꯣꯠꯂꯕꯅꯤ ꯑꯣꯠꯂꯕꯅꯤ ꯐ꯭ꯔꯤꯗ ꯂꯩꯔꯕ ꯑꯩꯉꯣꯟꯁꯤꯗ ꯑꯣꯠꯂꯕꯅꯤ
ꯎꯝ ꯅꯣꯏ ꯑꯗꯨ ꯄꯥꯎ ꯑꯝꯗꯤ ꯍꯥꯏꯗꯣꯔꯛꯄ ꯌꯥꯏꯗꯅ ꯃꯊꯪ ꯇꯧꯔꯒꯦꯕꯨ ꯍꯥꯏꯔꯁꯨ ꯅꯣꯏ ꯑꯂꯩꯩꯗꯨꯗ ꯊꯣꯡꯖꯜꯂꯣꯅ ꯍꯥꯏꯔꯁꯨ ꯌꯥꯏꯗꯅ
ꯑꯝ
ꯄꯨꯔꯥ ꯁꯤꯟꯅꯔꯛꯄꯁꯨ ꯅꯠꯇꯦ ꯌꯥꯔꯔꯣꯏ ꯑꯗꯨꯃꯥꯏꯟ ꯇꯧꯔꯗꯤ ꯀꯃꯥꯏꯟ ꯇꯧꯅꯤ
ꯈꯪꯗꯦꯕꯣ ꯍꯥꯏꯗꯤ ꯌꯦꯟ ꯊꯣꯡꯕ ꯊꯣꯡꯗꯕ ꯋꯥ ꯈꯪꯗꯕ ꯏꯟꯖꯥꯡꯗꯨꯁꯨ ꯃꯔꯣꯟ ꯃꯔꯤ ꯑꯃꯗꯤ ꯐꯥꯎꯗꯣꯛꯄꯤꯔꯛꯄ ꯐꯩꯗꯅ
ꯑꯗꯨꯅꯦ ꯍꯥꯏꯁꯦ
ꯑꯧ ꯑꯗꯨꯒꯤꯗꯤ ꯊꯣꯡꯕ ꯊꯣꯡꯗꯕꯗꯨꯒꯤꯗꯤ ꯀꯩꯁꯨ ꯊꯣꯏꯗꯣꯛꯇ꯭ꯔꯦꯅꯦ ꯑꯉꯥꯡꯒꯩꯗꯨꯒꯤ ꯋꯥꯅꯤ ꯑꯗꯨꯒ ꯐꯠ ꯂꯣꯏꯔ ꯐꯠ ꯄꯣꯊꯥ ꯌꯥꯕꯗꯣ ꯑꯩꯗꯣ ꯆꯥꯛ ꯂꯣꯏꯔꯦ ꯏꯁꯥꯥꯁꯦ ꯄꯣꯊꯥꯕ ꯑꯃꯈꯪ ꯂꯩ ꯏꯟꯁꯥꯡꯁꯤꯅ ꯑꯃꯨꯛ ꯇꯧꯅ ꯂꯩ ꯍꯧꯖꯤꯛ ꯉꯥꯏꯒꯩ ꯉꯥꯏꯔꯦ ꯉꯁꯥꯏꯗꯩ ꯇꯔꯨꯛ ꯃꯈꯥꯏ ꯆꯥꯛ ꯊꯣꯡꯕꯗꯨ ꯀꯩꯅꯣ ꯇꯧꯁꯜꯂꯗꯤ ꯑꯩꯗꯣ ꯑꯗꯨꯝ ꯇꯔꯦꯠ ꯃꯈꯥꯏꯗꯗꯤ ꯆꯥꯛꯄꯤꯖꯕ ꯑꯗꯨꯝ ꯌꯥꯗꯣꯏꯅꯦ ꯇꯦꯠ ꯅꯤꯄꯥꯟ ꯇꯥꯔꯝ ꯇꯥꯗ꯭ꯔꯤꯉꯩ ꯇꯔꯦꯠ ꯃꯈꯥꯏꯅ ꯈꯤꯇꯪ ꯍꯦꯜꯂꯛꯄ ꯄꯥ ꯃꯤꯠꯅꯤꯠ ꯅꯤꯐꯨꯃꯨꯛ ꯆꯠꯂꯛꯄ ꯑꯗꯨꯋꯥꯏꯗꯨꯗ
ꯎꯝ
ꯑꯗꯣ ꯑꯃꯨꯛ ꯉꯥꯏ ꯂꯩꯔꯦ ꯑꯗꯩꯗꯤ ꯃꯥꯏꯔꯦꯟꯗꯣ ꯑꯃꯨꯛ ꯈꯥꯏꯍꯜꯂꯦ ꯑꯃꯨꯛ ꯊꯡꯦ ꯈꯣꯛꯑꯦ ꯇꯧꯔꯦ ꯊꯥꯡꯗꯨꯁꯨ ꯀꯥ ꯍꯦꯟꯅ ꯅꯨꯡꯉꯥꯏꯇꯕ ꯃꯈꯣꯛꯇꯣ ꯀꯣꯝꯕ ꯍꯥꯏꯇꯥꯔꯦ
ꯎꯝ
ꯑꯗꯨꯗꯨꯅ ꯑꯃꯨꯛ ꯍꯥꯏꯗꯤ ꯊꯨꯅ ꯇꯧꯕꯁꯨ ꯌꯥꯗꯕ
ꯎꯝ ꯃꯥꯏꯔꯦꯟꯁꯤꯁꯨ ꯑꯗꯨꯝ ꯈꯣꯛꯄꯗ ꯃꯇꯝ ꯆꯪꯕꯅꯦ
ꯑꯧ ꯑꯗꯨ ꯑꯃꯨꯛ ꯈꯣꯏꯉꯩ ꯃꯔꯣꯏ ꯃꯄꯥꯡ ꯑꯃꯨꯛ ꯁꯦꯝꯃꯤꯉꯩ ꯑꯃꯨꯛ ꯇꯧꯔꯤꯉꯩꯗ ꯑꯗꯨꯝ ꯍꯦꯛꯇ ꯃꯇꯝꯁꯤ ꯍꯦꯛꯇ ꯍꯧꯖꯟꯈꯤ ꯈꯪꯍꯧꯗꯦ
ꯎꯝ ꯄꯣꯊꯥꯗꯧ ꯃꯇꯝ ꯂꯩꯇ꯭ꯔꯦꯕ ꯍꯧꯖꯤꯛ
ꯎꯝ ꯄꫭꯊꯥꯕ ꯍꯥꯏꯁꯦ ꯆꯥꯛ ꯇꯣꯛꯑꯒꯕꯨꯗꯤ ꯄꯣꯊꯥꯕ ꯑꯗꯣ ꯆꯥꯛ ꯇꯣꯛꯄꯗꯣ ꯉꯟꯇꯥꯅ ꯂꯣꯏꯁꯟꯒꯗꯤ ꯉꯟꯇꯥ ꯄꯣꯊꯥꯖꯩ ꯌꯥꯏꯗꯅ ꯑꯩꯅ ꯑꯗꯨꯝ ꯊꯣꯡꯗꯧ ꯂꯩꯔꯦ꯫ ꯀꯅꯥꯝ ꯂꯥꯛꯑ ꯊꯣꯡꯕꯤꯔꯔꯣꯏ ꯑꯗꯣ ꯈꯤꯇꯪ ꯉꯟꯅ ꯄꯣꯊꯥꯕꯗꯣ ꯄꯣꯊꯥꯕꯗꯣ ꯐꯪꯗꯕꯩ ꯋꯥꯅꯤꯗ꯫
ꯑꯗꯨ ꯒ꯭ꯤꯌꯥꯟ ꯇꯥꯗꯧ ꯃꯤꯅ ꯒ꯭ꯤꯌꯥꯟ ꯇꯥꯔꯛꯇ꯭ꯥꯔꯗꯤ ꯍꯥꯏꯕꯗꯤ ꯌꯥꯔꯕꯅꯤ꯫
ꯎꯝ꯫ ꯃꯥꯅꯦ ꯃꯥꯅ ꯇꯧꯅꯤꯡꯉꯀꯥꯟꯗ ꯄꯥꯎ ꯏ ꯂꯧꯅꯤꯡꯉꯀꯥꯟꯗ ꯑꯩꯉꯣꯟꯗ ꯐꯣꯟ ꯇꯧꯔꯒ ꯄꯥꯎ ꯏ ꯂꯧꯕ꯫
ꯎꯝ ꯃꯥ ꯑꯩꯁꯦ ꯉꯍꯥꯟ ꯃꯥꯅ ꯇꯧ ꯍꯥꯏꯕꯗꯣ ꯇꯧꯗꯕꯩ ꯑꯣꯏꯖꯥꯠꯂꯣ ꯄꯩꯁꯥ ꯍꯥꯏꯍꯟꯕ꯭ꯔꯥ ꯍꯥꯏꯕꯗꯣ
ꯉꯁꯥꯏ ꯍꯥꯏꯔꯛꯄ ꯅꯠꯇꯦꯌꯦ ꯉꯁꯥꯏꯗꯪ ꯍꯥꯏꯔꯛꯇ ꯉꯥꯏꯔꯤꯗꯣ
ꯑꯣ ꯑꯣ
ꯑꯩꯅ ꯑꯉꯥꯡꯈꯩꯗ ꯍꯥꯏꯈꯤꯝ ꯌꯨꯝꯗ ꯄꯦꯔꯦꯟꯁꯇ ꯐꯤꯒꯤ ꯐꯣꯟ ꯇꯧꯅꯕ꯭ꯔꯥ ꯍꯥꯏꯗꯤ ꯇꯧꯗꯦ ꯍꯥꯏꯌꯣ ꯑꯗꯨꯝ ꯍꯥꯏꯕꯅꯦ ꯑꯩꯅꯥ
ꯎꯝ ꯇꯧꯗꯤ ꯇꯧꯈ꯭ꯔꯕꯕ
ꯍꯨꯝ
ꯍꯥꯥ
ꯇꯧꯗꯤ ꯇꯧꯍꯟꯈ꯭ꯔꯕꯕ ꯑꯉꯥꯡꯗ
ꯇꯧꯍꯟꯗꯤꯌꯦ
ꯍꯝ ꯍꯝ
ꯇꯧꯍꯟꯗ꯭ꯔꯤꯁꯤꯅ ꯑꯇꯩꯒꯤ ꯅꯠꯇꯕ ꯑꯅꯤꯈꯛ ꯂꯩꯕꯅꯤꯗꯅ ꯑꯩꯒꯤꯗꯣ ꯑꯃꯥꯗꯤ ꯉꯥ ꯉꯁꯥꯏ ꯑꯥꯗ ꯃꯣꯏ ꯀꯩꯅꯣ ꯆꯩꯔꯥꯎꯕꯒꯤ ꯍꯋꯥꯏ ꯊꯤꯟꯒꯗꯕꯗꯣ ꯃꯣꯏ ꯑꯅꯥ ꯀꯩꯗꯧ ꯍꯧꯕꯒꯤꯅꯣ ꯍꯧꯖꯤꯛ ꯈꯛꯇꯪ ꯊꯤꯜꯂꯦꯕꯀꯣ ꯑꯗꯨ ꯊꯤꯟꯕꯗꯨꯒꯤ ꯆꯠꯂꯨꯕꯗ ꯑꯗꯨꯝ ꯃꯣꯏ ꯃꯃꯥꯗ ꯗꯥꯏꯔꯦꯛ ꯑꯗꯨꯝ ꯍꯥꯏꯈ꯭ꯔꯦ ꯍꯥꯏꯌꯦ
ꯎꯝ꯫
ꯑꯗꯨꯏꯗ ꯍꯥꯏꯕ ꯍꯥꯏꯕ ꯑꯗꯨ ꯇꯧꯅꯤꯡꯉꯥꯏꯁꯨ ꯃꯔꯝ ꯂꯩꯇ꯭ꯔꯕ ꯑꯗꯨꯅꯤ ꯑꯩꯅ ꯇꯧꯍꯥꯟꯗ꯭ꯔꯣ
ꯍꯥꯏꯗꯤ ꯑꯃꯔꯣꯝꯗꯗꯤꯅꯦ ꯑꯥ ꯑꯥ ꯋꯥꯔꯗꯦꯟ ꯋꯥꯔꯗꯦꯟ ꯑꯣꯏꯕꯁꯤꯡꯁꯦ
ꯑꯥ
ꯑꯁꯤꯁꯤꯒꯤ ꯐꯣꯟ ꯕꯦꯂꯦꯟꯁꯄꯣ ꯍꯥꯞꯄꯤꯕ ꯂꯩꯌꯦꯕ
ꯑꯗꯨꯒꯅꯦ ꯍꯥꯏꯗꯤ ꯑꯩꯈꯣꯏꯗꯤ ꯁꯤꯗꯤ ꯑꯩꯒꯤ ꯐꯣꯟꯗꯒꯤ ꯁꯤꯟꯅꯩ ꯍꯥꯏꯔꯛꯏꯅꯤ ꯑꯩꯈꯣꯏꯅ ꯉꯍꯥꯟꯋꯥꯏ ꯂꯩꯔꯛꯄ ꯃꯇꯝꯗꯗꯤ ꯁ꯭ꯀꯨꯜꯒꯤ ꯇꯣꯉꯥꯟꯅ ꯐꯣꯟ ꯂꯩꯌꯦꯕ ꯂꯥꯛꯅꯕ ꯍꯣꯏ ꯌꯥꯝ ꯀ꯭ꯂꯣꯁ ꯑꯣꯏꯅꯈꯤꯕ ꯏꯃꯨꯡ ꯃꯅꯨꯡ ꯊꯣꯛꯅꯕ ꯈꯔ ꯑꯃꯅꯕꯨ ꯑꯣꯖꯥꯗ ꯇꯧꯅꯔꯛꯄꯒꯤ ꯋꯥꯅꯤꯀꯣ ꯑꯗꯨ ꯅꯠꯇ꯭ꯔꯗꯤ꯫ ꯀꯩꯁꯨ ꯀꯩꯅꯣ ꯇꯧꯅ ꯄꫭꯟꯇꯦꯕ ꯍꯥꯏꯗꯤ ꯃꯤꯒꯤꯁꯨ ꯃꯤꯒꯤ ꯄ꯭ꯔꯁꯅꯦꯜꯗ ꯌꯦꯜꯂꯛꯀꯗꯣꯏꯅꯤ ꯇꯧꯔꯛꯄ ꯍꯥꯏꯁꯦ ꯉꯍꯥꯛꯂꯩ
ꯃꯥꯅꯦ ꯑꯗꯨꯅꯦ ꯁꯥꯇ꯭ꯔ ꯃꯌꯥꯝꯗꯨ ꯒꯤ ꯑꯃꯃꯝꯇꯪ ꯃꯆꯤꯠ ꯃꯆꯤꯠ ꯈꯥꯏꯗꯣꯔꯛꯄꯗ ꯑꯗꯨꯝ ꯃꯌꯥꯝ ꯄꯨꯡꯗꯣ ꯃꯌꯥꯝ ꯆꯪꯍꯜꯂꯦꯕ ꯍꯦꯛꯇ
ꯆꯠꯂꯦ ꯆꯠꯂꯦ ꯑꯗꯨꯏ ꯃꯊꯥꯛꯇ ꯃꯤ ꯑꯩꯈꯣꯏꯅ ꯉꯍꯥꯟꯋꯥꯏ ꯋꯥꯔꯤ ꯁꯥꯟꯅꯔꯛꯄꯗꯗꯤ ꯎꯝ ꯑꯪ ꯃꯤ ꯑꯃꯥꯅ ꯃꯤꯅꯤꯠ ꯑꯍꯨꯝ ꯍꯥꯏ ꯁꯤꯗꯩꯁꯤꯗꯗꯤ
ꯎꯝ꯫
ꯃꯤ ꯋꯥꯔꯤ ꯁꯥꯅꯔꯦꯅ ꯑꯉꯥꯡꯗꯥꯏ ꯀꯃꯥꯏ ꯃꯨꯜꯂꯨꯗꯣꯏꯅꯣ
ꯃꯥꯅꯦ
ꯇꯧꯅ ꯑꯗꯨꯝ ꯍꯥꯏꯗꯤ ꯌꯥ ꯑꯁ ꯄꯨꯡ ꯀꯥꯏ ꯍꯦꯟꯅ ꯋꯥꯏ ꯁꯤꯟꯅꯕꯒ ꯌꯥꯎꯔꯤꯅꯤꯀꯣ ꯑꯉꯥꯡ ꯑꯃꯅ
ꯎꯝ
ꯑꯗꯨꯏ ꯑꯩꯅ ꯄꯨꯡꯈꯥꯏꯗꯨꯗꯤ ꯀꯨꯏꯃꯟꯈ꯭ꯔꯦ ꯃꯤꯅꯤꯠ ꯃꯉꯥ ꯑꯃ ꯇꯔꯥ ꯑꯃ ꯁꯥꯟꯅꯕꯗꯤ ꯀꯗꯥꯏꯅꯣ
ꯎꯝ
ꯄꯨꯡꯈꯥꯏ ꯑꯗꯨꯝ ꯍꯞꯇꯥ ꯈꯨꯗꯤꯡꯒꯤ ꯄꯨꯡꯈꯥꯏ ꯄꯨꯡꯈꯥꯏ ꯁꯥꯟꯅꯕꯗꯨꯗꯤ ꯅꯣꯏꯁꯨ ꯀꯨꯏꯃꯜꯂꯦ ꯍꯥꯏꯗꯤ ꯃꯤꯒꯤꯁꯨ ꯑꯃꯃꯨꯛ ꯃꯊꯪ ꯃꯊꯪ ꯇꯧꯅ ꯄꯦꯔꯦꯟꯁ ꯑꯃꯠꯇꯔꯤꯉꯩꯗ ꯑꯃ ꯋꯦꯇꯤꯡ ꯆꯪꯁꯤꯜꯂꯛꯄꯁꯨ ꯃꯌꯥꯝ ꯊꯦꯡꯅꯩꯌꯦꯕꯀꯣ ꯍꯥꯏꯗꯤ ꯑꯩꯒꯤ ꯐꯣꯟꯗꯩ ꯃꯊꯪ ꯃꯊꯪ ꯁꯟꯗꯦ ꯈꯨꯗꯤꯡꯒꯤ ꯀꯣꯜ ꯇꯧꯕꯥꯗꯨ ꯇꯧꯕꯗꯨꯗ ꯑꯦ ꯅꯪ ꯄꯥꯏꯔꯛꯇ꯭ꯔꯦꯍꯦ ꯍꯣꯔꯦꯟ ꯑꯃꯨꯛ ꯇ꯭ꯔꯥꯏ ꯇꯧꯔꯁꯤ ꯍꯥꯏꯔ ꯑꯃꯠꯇ ꯑꯣꯏꯔꯤꯉꯩꯗ ꯑꯃꯗꯨ ꯀꯣꯟ ꯑꯃꯨꯛ ꯇꯣꯛꯁꯤꯜꯂꯛꯄ
ꯎꯝ ꯎꯝ
ꯑꯁ ꯌꯥꯝ ꯊꯣꯛꯑꯦꯕ ꯑꯗꯨꯗꯨꯅ
ꯎꯊꯣꯛ
ꯑꯗꯣ ꯑꯃꯗꯨꯅꯗꯤ ꯈꯜꯂꯝꯒꯅꯤ ꯑꯁ ꯍꯣꯏꯁꯤꯗ ꯂꯩꯔꯦ ꯑꯩꯈꯣꯏ ꯄꯥꯏ ꯇꯧꯛꯄ ꯐꯣꯟꯁꯦ ꯄꯥꯏꯔꯦ ꯄꯥꯏꯈꯤꯗ꯭ꯔꯦꯅ ꯁꯣꯝ ꯅꯥꯀꯟꯗꯗꯤ ꯄꯦꯔꯦꯟꯁ ꯑꯃ ꯋꯥꯏꯁꯟꯗ ꯃꯌꯥꯏꯗ ꯑꯃꯨꯛ ꯀꯛꯊꯛꯄꯁꯨ ꯌꯥꯗꯅꯕꯨꯝ ꯇꯧ ꯑꯗ ꯑꯩꯒꯤ ꯑꯉꯥꯡꯗꯨꯅ ꯐꯣꯟ ꯄꯥꯏꯍꯟꯗꯥꯔꯦ ꯁꯦ ꯅꯣꯏ ꯃꯥ ꯐꯣꯟ ꯇꯧꯔꯛꯑꯝꯃꯤ ꯁꯨꯃꯥꯏꯅ ꯃꯥꯏ ꯐꯣꯟ ꯇꯧꯔꯛꯄꯩꯅꯦ ꯍꯥꯏꯌꯨꯀꯣ ꯑꯃꯨꯛꯁꯨ ꯃꯦꯜꯂꯤꯅꯤ
ꯎꯝ ꯑꯃ ꯊꯝꯐꯝ ꯊꯣꯛꯑꯦ ꯐꯣꯟ ꯑꯃ
ꯑꯗꯨꯅꯦ ꯍꯥꯏꯁꯦ ꯀꯤꯄꯦꯗ ꯑꯃ ꯑꯗꯨꯝ ꯊꯝꯕꯤꯕ ꯌꯥꯏꯑꯦꯕ
ꯑꯥ ꯀꯤꯄꯦꯔ ꯑꯃ ꯑꯗꯨꯝ ꯊꯝꯕ ꯌꯥ
ꯎꯝ
ꯃꯌꯥꯝꯗꯨꯒꯤ ꯇꯧꯅꯅꯕ
ꯍꯣꯏ ꯍꯣꯏ ꯍꯣꯏ
ꯑꯗꯨꯝ ꯑꯉꯥꯡ ꯌꯥꯝꯁꯜꯂꯛꯑꯗꯤ ꯑꯗꯨꯝ ꯌꯥꯔꯣꯏꯕ ꯍꯧꯖꯤꯛ ꯑꯅꯤꯇꯪ ꯂꯩꯕ
ꯑꯁ ꯃꯃꯥꯡꯗꯅꯦ ꯀꯨꯟꯒ ꯇꯧꯔꯤꯅꯤ ꯀꯣ ꯅꯣꯏ ꯏꯅꯥꯎꯄꯤꯑꯣꯏ ꯀꯨꯝꯗꯗꯤ ꯀꯨꯟꯅ ꯑꯣꯏꯔꯝꯒꯅꯤ ꯅꯨꯄꯤ ꯃꯆꯥ
ꯎꯝ ꯌꯥꯝ ꯌꯥꯝꯃꯦꯕ ꯃꯣꯏ ꯀꯨꯝꯗ
ꯑꯧ ꯀꯨꯟꯗꯨ ꯂꯣꯏ ꯇꯧꯔꯤꯕꯅꯦ ꯑꯩꯉꯣꯟꯗꯒꯤ
ꯑꯗꯨꯗꯤ ꯀꯗꯥꯏꯗꯒꯤ ꯌꯥꯔꯛꯑꯅꯤ ꯅꯠꯇ꯭ꯔꯥ
ꯎꯝ ꯑꯗꯣ ꯑꯩ ꯀꯔꯤꯝ ꯍꯥꯏꯖꯗ꯭ꯔꯕꯅꯤ ꯍꯣꯏꯗ ꯀꯩꯗꯧꯋꯦꯒꯦ ꯍꯥꯏꯗꯤ ꯁꯨꯝ ꯑꯩꯈꯣꯏꯅ ꯇꯧꯔꯛꯑꯦ ꯍꯥꯏꯕꯒꯤ ꯁ꯭ꯀꯨꯜ ꯁ꯭ꯀꯨꯜꯁꯨ ꯈꯦꯠꯅꯔꯛꯄꯅꯤꯅꯀꯣ ꯔꯨꯁ ꯇꯣ ꯑꯦꯁ ꯑꯩꯅ ꯇꯧꯔꯛꯄꯗ ꯁꯤ ꯇꯧꯋ ꯁꯤ ꯇꯧꯗ ꯌꯥꯗꯦ ꯍꯥꯏꯕ ꯂꯩꯇꯦ ꯃꯅ ꯁꯤꯆꯨꯋꯦꯁꯟꯗꯨ ꯌꯦꯡꯉꯛꯄꯅꯤꯅꯀꯣ ꯑꯗꯨꯝ ꯑꯩ ꯑꯗꯨꯝ ꯈꯪꯖꯔꯦꯕ ꯑꯗꯨꯝ ꯑꯗꯨꯗꯣ
ꯎꯝ
ꯑꯁ ꯅꯨꯃꯤꯗꯥꯡ ꯄꯨꯡ ꯃꯥꯄꯟ ꯇꯔꯥꯗ ꯐꯣꯟ ꯇꯧꯔꯛꯄꯒ ꯌꯥꯎꯔꯤꯅꯤꯕ ꯄꯦꯔꯦꯟꯁ ꯃꯌꯥꯝ ꯑꯃ
ꯎꯝ ꯑꯗꯨꯗꯤ ꯍꯦꯟ ꯃꯟꯈ꯭ꯔꯦ ꯃꯣꯏꯁꯨ
ꯑ ꯑꯩꯅ ꯍꯥꯏꯔꯦ ꯑꯉꯥꯡꯈꯩꯗ ꯕꯣꯔꯗꯤꯡꯅꯤ ꯍꯥꯏꯗꯤ ꯑꯩꯈꯣꯏꯅ ꯑꯦꯃꯥꯔꯖꯦꯟꯁꯤ ꯑꯣꯏꯔꯀꯥꯟꯗ ꯕꯣꯔꯗꯤꯡꯗ ꯌꯨꯝꯗ ꯇꯧꯊꯣꯛ ꯄꯗꯤ ꯀꯗꯥꯏꯅꯣ ꯑꯅꯥ ꯑꯌꯦꯛ ꯌꯥꯎꯔꯛꯄꯒꯤ ꯌꯨꯝꯗꯒꯤ ꯗꯤ ꯑꯦꯃꯥꯔꯖꯦꯟꯁꯤ ꯅꯠꯇ꯭ꯔꯒꯗꯤ ꯅꯨꯃꯤꯗꯥꯡ ꯀꯣꯜ ꯇꯧꯔꯛꯀꯅꯨꯀꯣ ꯑꯩ ꯍꯥꯟꯅ ꯍꯥꯏꯔꯤꯅꯤ ꯐꯖꯗꯦꯅ
ꯎꯝ ꯐꯖꯗꯦ ꯄꯨꯡ ꯃꯥꯄꯟ ꯍꯥꯏꯁꯦ ꯊꯦꯡꯉꯦ ꯍꯥꯏꯕ ꯑꯗꯨꯝ
ꯊꯦꯡꯉꯦ ꯎꯡ ꯑꯗꯣ ꯃꯣꯏꯅꯁꯨ ꯑꯦꯃꯥꯔꯖꯦꯟꯁꯤ ꯅꯠꯇ꯭ꯔꯗꯤ ꯀꯣꯜ ꯇꯧꯔꯛꯇ ꯌꯥꯏ ꯍꯥꯏꯕ ꯄꯥꯏꯔꯛꯇ꯭ꯔꯁꯨ ꯄꯥꯏꯔꯛꯇꯦ ꯑꯃꯨꯛ ꯍꯥꯏꯗꯣꯏꯅꯤꯗꯣ ꯁꯥꯏꯗ ꯁꯨꯝ ꯂꯩꯀꯥꯏ ꯉꯥꯛꯇ ꯑꯣꯏꯅꯕꯅꯤꯅꯀꯣ ꯈꯡꯗꯦ ꯈꯡꯗꯦ
ꯑꯩꯈꯣꯏꯔꯣꯝꯗꯩꯅꯦ ꯑꯝ ꯋꯥꯔꯝꯅꯤ ꯌꯥꯝ
ꯑꯝ
ꯑꯩꯖꯨ ꯑꯩꯉꯣꯟꯗꯖꯨ ꯍꯥꯟꯅ ꯅꯪꯒꯤ ꯅꯝꯕꯔꯗꯣ ꯁꯦꯚ ꯇꯧꯕ ꯃꯇꯝꯗ ꯄꯨꯖꯥ ꯕꯣꯔꯗꯤꯡ ꯍꯥꯏꯔꯒꯅꯦ ꯇꯧꯔꯝꯃꯤꯖꯦ
ꯑꯝ ꯍꯥꯏꯗꯤ ꯑꯁ ꯑꯃꯩ ꯑꯃꯨꯛ ꯇꯧꯁꯜꯂꯛ ꯑꯃꯩ ꯑꯃꯨꯛ ꯇꯧꯁꯜꯂꯛ ꯐꯔꯛ ꯇꯥꯕ ꯃꯌꯥꯝ ꯌꯥꯎꯋꯦꯕ
ꯑꯝ
ꯑꯗꯨꯅꯥ
ꯌꯥꯎꯅꯤ ꯑꯦꯟꯖꯥꯡ ꯂꯣꯏꯗꯣꯏꯔꯕꯣ
ꯑꯩꯒꯤꯔꯣ
ꯎꯡ
ꯑꯩꯒꯤ ꯑꯥ ꯀꯨꯀꯔꯗ ꯀꯥꯝꯊꯣꯛꯑꯦꯕ ꯑꯩꯅ ꯊꯨꯅꯕꯅ ꯁꯣꯛ ꯇꯧꯊꯣꯛꯑꯒ ꯍꯥꯏꯗꯤ ꯀꯩꯅꯣ ꯉꯧ ꯍꯣꯒ
ꯑꯝ
ꯑꯃꯨꯔꯛ ꯀꯥꯝꯒ꯭ꯔꯦ ꯑꯅꯤꯔꯛ ꯀꯨꯝꯕ ꯀꯥꯝꯃꯒ ꯍꯥꯏꯗꯤ ꯃꯅꯤꯟ ꯆꯠꯄꯩ ꯉꯥꯏꯍꯥꯛ ꯑꯃꯨꯛ ꯊꯝꯗ ꯌꯥꯗꯦꯗꯅ
ꯑꯝ ꯑꯝ
ꯑꯗꯨꯃꯥꯏꯅ ꯉꯥꯏꯍꯥꯛ ꯊꯝꯃꯒ ꯃꯅꯤꯟ ꯆꯠꯈꯔꯦ ꯍꯥꯏꯔ ꯀꯥꯟꯗ ꯊꯨꯝ ꯊꯥꯛꯇꯣꯛꯑꯅꯤ ꯉꯁꯥꯏ ꯑꯉꯥꯡꯕ ꯌꯨꯡꯊꯣꯛ ꯄꯗꯣ ꯑꯩꯅ ꯃꯥꯏꯔꯦꯟ ꯂꯩꯕꯅꯤꯅ ꯊꯣꯡꯉꯣꯁꯦ ꯁꯣꯏꯅ ꯍꯥꯏꯔꯛꯑꯅꯦꯁꯦ ꯑꯩꯅ ꯈꯪꯉꯕꯒꯤ ꯃꯌꯥꯡꯇꯣꯟ ꯄꯨꯔꯛꯎꯀꯣꯅ ꯁꯤꯟꯅꯒ꯭ꯔꯦ ꯑꯗꯨꯒ ꯃꯥꯅ ꯃꯌꯥꯡ ꯂꯣꯟ ꯐꯔꯦ ꯑꯗꯨ ꯊꯥꯛꯇꯣꯏꯅꯤꯀꯣ ꯉꯥꯔꯤꯒ ꯑꯝꯕꯧ ꯂꯩꯕ ꯅꯠꯇꯦ ꯃꯣꯔꯣꯛꯀ ꯃꯠ ꯂꯣꯏ ꯉꯥꯔꯤ ꯂꯩꯇ꯭ꯔꯤ ꯑꯩ
ꯑꯝ ꯅꯥꯃꯥ ꯁꯧꯒ꯭ꯔꯤ ꯊꯣꯡꯕꯅ ꯀ꯭ꯔꯤ ꯍꯥꯏꯅꯤ ꯃꯥꯏꯔꯦꯟ ꯊꯣꯡꯕꯗꯣ
ꯑꯡ
ꯑꯗꯣ ꯃꯥꯏꯔꯦꯟ ꯃꯍꯨ ꯀꯩꯅꯣ ꯇꯧꯋꯦ ꯈꯣꯠꯂꯦꯅ ꯍꯥꯞꯅꯕꯗꯣ ꯑꯣꯏꯗꯣꯏꯔꯥ ꯑꯗꯨꯒꯤ ꯀꯩꯅꯣ ꯍꯥꯞꯇꯣꯏꯗꯣ
ꯃꯣꯏꯌꯥꯡꯊꯣꯟꯁꯤ ꯅꯠꯇꯦ ꯃꯍꯨ ꯍꯥꯠꯅꯕꯗꯨꯗꯤꯅꯦ ꯁꯧꯒ꯭ꯔꯤ ꯑꯣꯏꯅ ꯍꯥꯞꯅꯕꯅꯦ
ꯍꯥꯞꯅꯩ ꯑꯕ ꯁꯧꯒ꯭ꯔꯤꯁꯨ ꯍꯥꯞꯅꯩ ꯑꯕ ꯑꯩꯁꯨ
ꯑꯥ ꯑꯗꯨ ꯃꯌꯥꯡꯇꯣꯟꯁꯤꯗ ꯁꯨꯝ ꯍꯥꯏꯗꯤ ꯆꯥꯟꯅꯕꯗꯣ ꯃꯉꯣꯟꯗ ꯌꯥꯝꯅ ꯐꯗꯤꯒꯣꯝꯗꯧꯅ
ꯑꯣ ꯃꯅꯝ ꯅꯨꯡꯁꯤꯕꯒꯤ
ꯑꯥꯎ ꯑꯧ ꯑꯥꯎ ꯑꯧ ꯑꯧ ꯑꯧ ꯑꯧ ꯃꯉꯣꯟꯗ ꯍꯥꯏꯗꯤ ꯑꯩꯈꯣꯏ ꯏꯟꯖꯥꯡ ꯁꯨꯝ ꯊꯣꯡꯕ ꯀꯥꯟꯗ ꯐꯗꯤꯒꯣꯝ ꯊꯥꯛꯄꯁꯨ ꯂꯣꯏ ꯍꯥꯎꯋꯤꯗꯅ ꯑꯗꯣ ꯇꯣꯔꯣꯕꯣꯠ ꯀꯨꯝꯕ ꯃꯥꯏꯔꯦꯟ ꯒꯨꯝꯕꯗ ꯃꯌꯥꯡꯃꯇꯣꯟ ꯊꯥꯛꯄ ꯄꯥꯟ ꯏꯔꯣꯝꯕꯗꯒꯁꯨ ꯊꯥꯛꯄ ꯗꯨꯝ ꯍꯥꯎꯋꯤꯗꯅ ꯃꯥꯁꯦ ꯑꯗ ꯃꯥꯒ ꯍꯦꯟꯅ ꯆꯥꯟꯅꯕꯗꯣ ꯑꯣꯏꯌꯦꯕ ꯃꯍꯨ ꯍꯥꯠꯅꯕꯗꯤ ꯎꯇꯣꯡꯉꯥ ꯑꯣꯏꯅ ꯍꯥꯞꯄꯦ ꯁꯧꯒ꯭ꯔꯤ ꯃꯅꯥ ꯑꯣꯏꯅ ꯑꯃꯅꯤ
ꯑꯗꯨꯅꯦ ꯁꯧꯒ꯭ꯔꯤ ꯃꯅꯥ ꯍꯥꯞꯅꯕꯅꯦꯕ ꯑꯣ ꯃꯌꯥꯡꯇꯣꯟ ꯍꯥꯞꯄꯗꯨꯁꯨ ꯃꯅꯝ ꯅꯨꯡꯁꯤꯕꯅꯦ ꯑꯩ ꯅꯤꯡꯖꯡꯉꯛꯑꯦ
ꯑꯥ ꯑꯥ ꯃꯌꯥꯡꯃꯇꯣꯟ ꯍꯥꯞꯄꯤꯖꯤꯅ ꯃꯅꯝ ꯅꯨꯡꯁꯤ
ꯎꯡ ꯆꯥꯅꯕꯒꯤ ꯃꯌꯥꯡꯇꯣꯟ ꯍꯥꯏꯔꯒ ꯃꯌꯥꯡ ꯇꯣꯟ ꯕꯣꯔꯥꯗꯨꯝ ꯆꯥꯅꯤꯡꯉꯛ ꯇꯣꯏꯔꯦ꯫
ꯉꯁꯥꯏ ꯃꯌꯨꯝ ꯊꯣꯛꯎ ꯄꯨꯁꯜꯍꯜꯂꯛꯑꯦ ꯃꯥ ꯃꯌꯥꯡꯇꯣꯟ ꯄꯨꯁꯜꯂꯛꯑꯦ ꯑꯗꯩꯗꯤ ꯎꯝ ꯀꯩꯅꯣ ꯄꯨꯁꯜꯂꯛꯑꯦ ꯎꯃꯣꯔꯣꯛ ꯄꯨꯁꯜꯂꯛꯑꯦ
ꯎꯝ
ꯍꯋꯥꯏ ꯑꯁꯥꯡꯕꯤ ꯈꯔ ꯄꯨꯁꯜꯂꯛꯑꯦ
ꯎꯝ
ꯑꯗꯩ ꯃꯥ ꯕꯗꯥꯝ ꯆꯥꯅꯤꯡꯉꯦꯅ ꯕꯗꯥꯝꯁꯨ ꯂꯨꯄꯥ ꯌꯥꯡꯈꯩꯃꯨꯛꯀꯤ ꯉꯧꯗꯕꯗꯣ ꯂꯩꯔ ꯄꯨꯁꯜꯂꯛꯄ
ꯎꯝ
ꯃꯥꯏꯔꯦꯟ ꯈꯥꯏꯍꯟꯕ ꯅꯨꯄꯥꯥ ꯋꯥꯔꯗꯦꯟꯗꯨꯅ ꯎꯠꯊꯣꯛꯈ꯭ꯔꯦ ꯍꯩ ꯃꯔꯦꯟꯈꯥꯏ ꯂꯥꯛꯄꯗ ꯆꯨꯝꯅ ꯈꯥꯏ ꯂꯥꯛꯄ ꯔꯦꯛꯁꯤꯗ ꯀꯔꯤ ꯀꯔꯤ ꯂꯩꯔꯤ ꯁꯦ ꯃꯣꯏ ꯑꯃꯨꯛꯇꯝ ꯌꯦꯡꯖꯔꯝꯃꯦꯕꯀꯣ
ꯍꯣ ꯍꯣ ꯍꯣꯏ
ꯕꯗꯥꯝꯗꯣ ꯑꯃꯨꯛ ꯎꯠꯊꯣꯛꯈ꯭ꯔꯕꯅꯤꯅ ꯍꯌꯦꯡ ꯋꯥꯏꯒꯦ ꯑꯃꯨꯛ ꯍꯥꯏꯔꯝꯃꯦ
ꯍꯌꯦꯡ ꯋꯥꯏꯒꯦ ꯍꯥꯏꯔꯝꯃꯤꯕ
ꯑꯥꯎ
ꯃꯣꯏꯗꯤ ꯀꯥꯏꯗꯩ ꯉꯧꯗꯣꯏꯕ
ꯁꯤꯗ ꯉꯧꯗꯨꯏ ꯑꯣꯏꯅꯤ ꯃꯣꯏ ꯑꯗꯨ ꯈꯪꯗꯦ ꯑꯗꯨꯗꯤ ꯅꯨꯄꯥ ꯋꯥꯔꯗꯦꯟꯅꯅꯤꯀꯣ ꯍꯥꯏꯁꯦ
ꯎꯝ
ꯍꯌꯦꯡꯋꯥꯏꯒꯤ
ꯀꯩꯒꯤ ꯑꯦ ꯀꯩ ꯆꯥꯟꯅꯔꯤꯒꯦ ꯍꯥꯏꯌꯣ ꯑꯗꯨꯗꯤ
ꯑꯩꯅꯦ ꯁꯨꯝꯕ ꯃꯇꯥꯡ ꯍꯥꯏꯗꯤ ꯗꯔꯀꯥꯔ ꯂꯩꯔ ꯀꯥꯟꯗꯗꯪ ꯋꯥꯔꯤꯁꯥꯟꯅꯕꯩ ꯋꯥꯅꯤꯀꯣ ꯑꯩ ꯁꯨꯡꯑꯣꯟ ꯑꯣꯟꯖꯤꯟꯅꯗꯦ ꯑꯝꯇ
ꯎꯝ ꯗꯨꯀꯥꯟꯗꯒꯤ ꯗꯨꯀꯥꯟꯗꯒꯤ ꯋꯥꯏꯔꯨꯔꯣ ꯍꯥꯏꯗꯧꯅꯦ
ꯗꯨꯀꯥꯟꯗꯒꯤ ꯑꯣꯏꯅ ꯀꯥꯏ
ꯍꯣꯏ ꯗꯨꯀꯥꯟꯗꯒꯤ ꯑꯣꯏꯅ ꯋꯥꯏꯔꯨꯔꯣꯅ
ꯂꯥꯡꯈꯤꯕ ꯏꯁꯧꯁꯤꯅ ꯀꯩꯅꯣ ꯃꯥꯁꯨ ꯆꯠꯂꯝꯗꯥꯏꯁꯤꯗ ꯉꯁꯥꯏ ꯌꯦꯟ ꯊꯣꯡꯗꯨꯏꯅꯤ ꯃꯥꯏ ꯆꯥꯛ ꯍꯥꯞꯄꯣ ꯍꯥꯏꯔꯒ ꯊꯣꯡꯗ꯭ꯔꯕꯅꯤꯅ ꯃꯥꯏꯌꯦꯟ ꯈꯥꯏꯕ ꯃꯣꯏꯅ ꯁꯥꯔꯒ ꯀꯧꯕꯁꯦ ꯂꯩꯇꯦꯒ ꯍꯥꯏꯔꯤ ꯃꯥꯁ ꯃꯁꯥꯟꯅꯒ ꯃꯥ ꯃꯁꯥꯁꯦ ꯂꯩꯇꯦꯌꯦ
ꯑꯦ ꯀꯩ ꯍꯥꯔꯨꯗꯣꯏꯅꯣ
ꯇꯧꯔꯤꯖꯦ
ꯅꯠꯇꯦ ꯃꯥ ꯃꯁꯥꯅ ꯃꯁꯥ ꯂꯩꯇꯦ ꯍꯥꯏꯔꯤꯁꯦ ꯀꯩ ꯍꯥꯏꯔꯨꯗꯣꯏꯅꯣꯕ
ꯑꯥꯎ ꯑꯉꯥꯡ ꯈꯩꯅ ꯀꯧꯕ ꯂꯩ ꯇꯦ ꯒꯥꯏꯅ ꯃꯁꯥ ꯍꯥꯏꯖꯔꯛꯑꯦ ꯆꯠꯈꯔꯦ ꯍꯥꯏꯕ꯭ꯔꯥ ꯂꯩꯇꯦ ꯂꯩꯇꯦ ꯆꯠꯈꯔꯦ ꯍꯥꯏꯕꯔ ꯀꯩꯅꯣꯝ ꯍꯥꯏꯔꯛꯄꯅꯤ
ꯐꯔꯦ ꯑꯗꯨꯅꯍꯦꯛ ꯑꯗꯨꯒ ꯅꯪ ꯑꯃꯨꯛ ꯂꯥꯛꯏꯔꯕ
ꯎꯝ ꯑꯗꯨꯒꯂꯕ ꯑꯉꯥꯡ ꯃꯥꯏ ꯈꯥꯏꯗꯒꯤ ꯑꯗꯨꯗ ꯇꯥꯔꯕ꯭ꯔꯥ ꯍꯥꯏ ꯈꯥꯏ ꯂꯥꯛꯑꯏ
ꯎꯝ ꯃꯥꯗꯤ ꯃꯌꯨꯝ ꯆꯠꯈꯔꯕ
ꯆꯠꯂꯝꯃꯅꯤ ꯆꯥꯛ ꯆꯥꯕ
ꯃꯣꯏ ꯂꯦꯛꯄꯗꯤ ꯂꯥꯛꯇꯣꯏ ꯅꯠꯇ꯭ꯔꯥ
ꯑ ꯂꯥꯛꯇꯣꯏꯕ ꯆꯥꯛꯇꯤ ꯃꯌꯨꯝꯗ ꯆꯥꯕ ꯎꯝ ꯁꯤꯗ ꯆꯥꯗꯦ ꯃꯔꯛ ꯃꯔꯛꯇ ꯑꯦꯛꯖꯥꯝꯒꯨꯝꯕꯒꯤ ꯊꯕꯛ ꯆꯤꯛꯂꯛꯄ ꯒꯨꯝꯕꯗꯣ ꯍꯥꯏꯗꯤ ꯐꯤ ꯅꯨꯡ ꯊꯤꯅꯔꯛ ꯑ ꯑꯩꯈꯣꯏ ꯁꯋꯥꯏ ꯑꯦꯛꯖꯥꯝ ꯃꯌꯥꯗ ꯂꯣꯏꯅ ꯊꯤꯟꯅꯩꯗꯅꯀꯣ ꯑꯦꯛꯖꯥꯝ ꯅꯨꯃꯤꯠꯇꯒ ꯑꯥ ꯑꯗꯨꯀꯥꯟꯗꯅ ꯑꯃꯨꯛ ꯕꯣꯔꯔꯤꯡꯗ ꯑꯦ ꯑꯩ ꯆꯥꯛ ꯊꯤꯔꯛꯑꯣ ꯑꯗꯨꯁꯨꯅꯦ ꯑꯩ ꯍꯥꯏꯗꯤ ꯆꯥꯛ ꯑꯩꯈꯣꯏ ꯆꯥꯡ ꯑꯃ ꯅꯠꯇ꯭ꯔ ꯊꯣꯡꯉꯤꯁꯦ
ꯀꯩ
ꯃꯥ ꯆꯥꯛ ꯍꯥꯞꯍꯟꯅꯤꯡꯕ ꯅꯨꯃꯤꯠꯇꯨꯗꯤ ꯊꯣꯡꯗ꯭ꯔꯤꯉꯩꯗ ꯑꯦ ꯑꯩ ꯆꯥꯛ ꯍꯥꯞꯄꯨꯀꯣ ꯍꯥꯏꯕ ꯅꯠꯇꯕ ꯅꯨꯄꯥ ꯃꯆꯥꯉꯩ ꯄꯨꯡꯐꯝ ꯄꯨꯔꯛꯑꯣ ꯍꯥꯏꯔ ꯀꯥꯟꯗꯅꯦ ꯑꯩ ꯆꯥ ꯊꯤꯔꯛꯑꯣꯏꯌꯦ
ꯏꯁ
ꯑꯩꯖꯦ ꯌꯥꯝ ꯋꯥꯅꯅꯦꯀꯣ ꯂꯩꯔꯤꯁꯦ
ꯑꯗꯨꯗꯤ ꯃꯥꯏ ꯁꯔꯨꯛ ꯍꯥꯞꯇ ꯇꯥꯔꯗꯤ ꯃꯤꯁꯀꯤ ꯁꯔꯨꯛꯇꯣ ꯄꯤꯗꯧꯔꯤꯕ꯭ꯔꯥꯕ
ꯑꯗꯨꯗꯤ ꯑꯗꯨꯃꯥꯏꯅ ꯇꯧꯗꯅ ꯃꯃꯥꯡꯗꯅꯦ ꯍꯥꯏꯗꯤ ꯍꯥꯏꯗꯤ ꯍꯣꯏ ꯈꯔꯕꯨꯗꯤ ꯆꯥꯡ ꯑꯝꯗ ꯌꯦꯡꯉꯒꯗꯤ ꯊꯣꯡꯉꯦ ꯑꯗꯣꯏꯁꯨ ꯌꯥꯝ ꯍꯦꯟꯖꯜꯍꯧꯗꯕ ꯅꯨꯃꯤꯠꯁꯨ ꯑꯗꯨꯝ ꯌꯥꯎꯋꯤꯗꯅꯀꯣ ꯑꯉꯥꯡꯒꯩ ꯑꯩꯅ ꯑꯉꯥꯡꯈꯩꯁꯤꯕꯨ ꯆꯥꯛ ꯑꯣꯛꯅꯔꯝꯃꯗ꯭ꯔꯥ ꯈꯪꯗꯦ ꯍꯥꯏꯔꯤꯅꯤ ꯈꯔ ꯈꯔ ꯇꯇꯥ ꯄꯤꯔꯕꯅꯤꯅ
ꯎꯝ ꯑꯗꯨꯅꯦ ꯍꯥꯏꯁꯦ ꯃꯥꯁꯨ ꯍꯥꯟꯅ ꯍꯥꯏꯍꯧꯒꯗꯕꯅꯦ ꯅꯨꯡꯇꯤꯒꯤ ꯆꯥꯕꯁꯨ ꯅꯠꯇꯕꯅꯤꯅ
ꯍꯣ ꯍꯣꯏ ꯑꯗꯨꯅꯦ ꯍꯥꯏꯖꯦ ꯑꯩꯅ ꯍꯥꯏꯍꯟꯅꯤꯡꯉꯤꯁꯨ ꯑꯗꯨꯅꯦꯕ ꯅꯨꯡꯇꯤ ꯆꯥꯕ ꯅꯠꯇꯕꯅꯤꯅ ꯑꯩꯈꯣꯏ ꯆꯥꯅꯤ ꯆꯥꯔꯣꯏꯗꯣ ꯈꯪꯕ ꯄꯣꯟꯇꯦ ꯍꯥꯏꯕ ꯑꯗꯨ ꯅꯪ ꯍꯥꯏꯔꯛ ꯑꯦ ꯍꯥꯞꯄꯨꯅꯦꯍꯦ ꯍꯥꯏꯕꯗ ꯈꯪꯗꯧꯕ ꯑꯗꯨꯁꯨ ꯅꯠꯇꯦ
ꯎꯝ
ꯉꯥꯍꯥꯟꯋꯥꯏ ꯃꯤ ꯃꯌꯥꯝ ꯌꯥꯝꯃꯀꯥꯟꯗ ꯑꯃꯒꯤ ꯁꯔꯨꯛ ꯂꯧꯊꯣꯛꯄꯗꯤ ꯀꯣꯝꯃꯦꯕ
ꯑꯥ
ꯕꯣꯔꯗꯤꯡꯒꯤ ꯃꯌꯥꯝ ꯍꯥꯏꯗꯤ ꯀꯨꯟ ꯀꯨꯟꯊ꯭ꯔꯥ ꯊꯣꯡꯉꯛꯄꯗ ꯑꯃꯇꯪ ꯈꯥꯏꯗꯣꯛꯄꯗꯤ ꯀꯣꯝꯃꯤꯗꯅꯀꯣ ꯑꯩꯈꯣꯏ ꯑꯅꯤ ꯑꯍꯨꯝ ꯈꯛꯇꯪꯗꯨꯗ ꯃꯥꯏ ꯁꯔꯨꯝ ꯈꯥꯏꯗꯣꯛꯁꯤ ꯌꯥꯝꯅꯕꯨꯗꯤ ꯆꯥꯗꯦꯗ ꯑꯗꯨꯕꯨꯗꯤ ꯃꯥ ꯊꯟꯕ꯭ꯔꯥ ꯊꯟꯗꯕ꯭ꯔꯥꯗꯤ ꯈꯪꯗꯦ ꯑꯩꯈꯣꯏ ꯈꯥꯏꯕꯝ ꯊꯣꯛꯄ ꯈꯔꯗꯤ ꯑꯗꯨꯝ ꯈꯥꯏꯔꯦ
ꯊꯂꯤ ꯊꯟꯗꯦ ꯀꯩꯝ ꯂꯣꯜꯂꯛꯇ꯭ꯔꯦ
ꯐꯥꯔꯦ ꯑꯗꯨꯅ
ꯃꯣꯏꯒꯤꯁꯤꯁꯨ ꯇꯠꯄ ꯉꯥꯏꯕꯅꯦ ꯇꯠꯂꯨ ꯌꯥꯗ꯭ꯔꯦ
ꯃꯣꯏꯖꯤ ꯇꯠꯄ ꯉꯥꯏꯕꯅꯦ ꯇꯠꯂꯨ ꯌꯥꯗ꯭ꯔꯦꯕ
ꯀꯔꯤꯅꯣ ꯇꯠꯄ ꯉꯥꯏꯔꯤꯖꯦ
ꯎꯝ ꯑꯃꯖꯦ ꯑꯇꯤꯌꯥꯖꯤꯖꯨ ꯏꯁꯇꯥꯔ ꯊꯣꯛꯂꯦ ꯇꯧꯔꯤꯖꯦ
ꯏꯁꯇꯥꯔ ꯊꯣꯛꯣꯂꯛꯄ꯭ꯔꯥ ꯑꯗꯨꯗꯤ ꯅꯣꯡ ꯆꯨꯨꯔꯔꯣꯏꯅꯦꯀꯣ
ꯑꯥ ꯅꯣꯡꯁꯦ ꯈꯪꯗꯦ ꯍꯣꯔꯦꯟ ꯃꯪꯁꯤꯜꯂꯛꯄ꯭ꯔꯗꯤ ꯑꯗꯣ ꯑꯃ ꯑꯅꯤ ꯈꯔꯕꯨꯗꯤ ꯊꯣꯛꯑꯦ ꯑꯗꯨꯝ ꯌꯦꯡꯈꯠꯂꯨꯔꯗꯤ ꯍꯥꯡꯕꯨꯗꯤ ꯍꯥꯡꯉꯦꯕ ꯑꯇꯤꯌꯥꯖꯦ
ꯑꯥ ꯑꯩꯖꯨ ꯃꯄꯥꯟꯗꯗꯤ ꯂꯩꯔꯤꯅꯦ ꯑꯗꯣ ꯕꯦꯔꯦꯟꯗ ꯗ ꯂꯩꯕ ꯌꯦꯡꯈꯠꯂꯨꯗꯕ ꯍꯥꯏꯇꯥꯔꯦ
ꯎꯝ ꯇꯝꯕꯗꯤ ꯉꯝꯗꯦ ꯍꯦꯛꯇ ꯄꯥꯏꯔꯒ ꯂꯥꯛꯑꯒ ꯍꯦꯛꯇ ꯆꯨꯕꯁꯨ ꯌꯥꯎꯕꯅꯤꯅ
ꯎꯝ ꯑꯁꯤ ꯏꯕꯦꯝꯃꯥ ꯑꯉꯥꯡ ꯑꯣꯏꯔꯤꯉꯩꯗꯗꯤꯅꯦ ꯏꯁꯇꯥꯔ ꯃꯁꯤꯡ ꯊꯤꯕꯁꯤ ꯏꯌꯦꯅꯅꯦ ꯁꯤ ꯊꯤꯗ꯭ꯔꯤꯕꯅꯤꯗꯣ ꯑꯍꯜ ꯂꯃꯟꯁꯤꯅ ꯍꯥꯏꯕꯤꯔꯝꯗꯅꯍꯦꯛ ꯑꯗꯩ ꯑꯩꯅ ꯁꯤꯗꯦ ꯈꯪꯕꯗꯒꯤ ꯑꯧ ꯑꯩꯅ ꯁꯤꯗꯦꯁꯦ ꯈꯪꯉꯛ ꯐꯅꯌꯥꯝ ꯆꯥꯎꯕ ꯈꯪꯗꯦꯀꯣ ꯑꯗꯩꯗꯤ ꯁꯤꯗꯦ ꯍꯥꯏꯕꯁꯦ ꯈꯪꯉꯛꯈꯤꯕꯗꯒꯤꯩꯗꯤ ꯑꯩꯁꯦ ꯁꯥꯎꯅꯤꯡꯉꯦꯅꯦ ꯏꯁꯥꯥꯁꯦ ꯄꯪꯁꯥꯎ ꯁꯥꯎꯅꯤꯡꯕꯗꯣ ꯍꯥꯏꯗꯤ ꯄꯤꯛꯏꯉꯩꯗ ꯃꯣꯏꯅ ꯑꯗꯨꯃꯥꯏꯅ ꯃꯤꯁꯂꯦꯠ ꯇꯧꯋ ꯑꯩꯁꯨ ꯅꯨꯡꯉꯥꯏꯇ꯭ꯔꯦ ꯑꯩꯅ ꯊꯤꯕꯅꯦ ꯑꯩꯅ ꯆꯥꯎꯔꯀꯥꯟꯗ
ꯍꯥꯏꯅꯕꯅꯦ ꯁꯨꯝ ꯃꯁꯤꯡ ꯊꯤꯕꯗꯤ ꯄꯨꯟꯁꯤ ꯀꯩꯅꯣ ꯇꯧꯋꯦ ꯈꯣꯠꯂꯦ ꯒꯥꯏꯅꯒ ꯑꯗꯣ ꯍꯥꯏ ꯑꯗꯨ ꯍꯥꯏꯅꯔꯤꯗꯣ ꯑꯃꯔꯣꯝꯗꯗꯤ ꯃꯁꯤꯡꯗꯣ ꯊꯤꯕ ꯉꯝꯃꯣꯏꯗꯕꯒꯤ
ꯎꯝ ꯑꯣꯏꯔꯣꯏ ꯍꯥꯏꯕꯗꯤ ꯑ ꯑꯗꯨꯅ ꯍꯥꯏꯗꯤ ꯊꯤꯕ ꯉꯝꯃꯣꯏ ꯍꯥꯏꯕꯤꯔꯝꯃꯗꯤ ꯐꯕ ꯄꯤꯛꯏꯉꯩꯖꯤꯗ ꯈꯪꯒ ꯈꯪꯗ꯭ꯔꯤꯉꯩꯖꯤꯗ ꯈꯔꯒ ꯀꯤꯔꯤꯉꯩꯖꯤꯗ ꯁꯤꯔꯦ ꯍꯥꯏꯕ ꯁꯤꯕ ꯍꯥꯢꯗꯨꯗꯤ ꯁꯤꯅꯤꯡꯗ꯭ꯔꯕ ꯁꯥꯕꯅꯤꯅ ꯑꯁ ꯃꯊꯛꯇ ꯌꯦꯡꯈꯠꯄꯁꯦ ꯍꯥꯏꯗꯤ ꯋꯥꯈꯜꯅꯒ ꯑꯃ ꯑꯅꯤꯒꯥꯏꯅ ꯁꯨꯝ ꯈꯟꯈꯤꯕꯁꯦ ꯑꯩꯅ ꯉꯁꯥꯏ ꯊꯤꯗꯤ ꯊꯤꯗꯦꯒ ꯏꯊꯟꯇ ꯍꯥꯏꯖꯩꯅꯤ ꯁꯤꯔꯅꯦꯅ ꯑꯩꯅꯦ ꯑꯁ ꯑꯩꯅ ꯁꯤꯗꯦ ꯈꯪꯕ ꯑꯩꯅ ꯑꯇꯤꯌꯥ ꯌꯦꯡ ꯈꯠꯂꯒ ꯊꯤꯕꯅꯤ ꯅꯨꯃꯤꯠ ꯃꯉꯥꯅꯤ ꯇꯔꯨꯛꯅꯤꯗꯤꯅꯣ
ꯎꯝ ꯇꯧꯋꯦꯕ ꯃꯣꯏ ꯑꯍꯟꯁꯤꯡꯒꯤ ꯍꯥꯏꯅꯦ ꯍꯥꯏꯗꯤ ꯃꯣꯏꯅ ꯇꯧꯍꯟꯅꯤꯡꯗꯕ ꯊꯕꯛꯁꯦ ꯐꯠꯇꯦꯒꯨꯝꯕ ꯑꯗꯩ ꯂꯥꯏꯗꯒꯨꯝꯕ ꯇꯥꯏꯁꯜꯂꯀꯥꯟꯗ ꯌꯥꯝꯅ ꯍꯥꯏꯔꯝꯃꯦꯕ ꯌꯥꯝꯅ
ꯍꯣꯏ ꯍꯣꯏ ꯍꯣꯏ ꯑꯗꯨꯅꯦ ꯑꯩꯅ ꯍꯥꯢꯖꯦ
ꯅꯅꯦ ꯌꯥꯝ ꯇꯥꯎꯒꯜꯂꯦ ꯃꯣꯏꯖꯦ
ꯑꯗꯨꯅꯦ ꯇꯧꯏꯁꯦ
ꯁꯥꯈ꯭ꯔꯦ ꯁꯥꯈ꯭ꯔꯦ ꯆꯥꯛ ꯂꯥꯛꯃꯦ ꯅꯣꯏꯗꯤ ꯀꯩ ꯏꯟꯖꯥꯡ ꯊꯣꯡꯉꯒꯦ
ꯈꯪꯗꯦ ꯑꯩꯈꯣꯏ ꯃꯥꯅ ꯊꯣꯡꯒꯤꯕꯅꯦ ꯑꯩꯅ ꯊꯣꯡꯗ꯭ꯔꯦ
ꯑꯣ
ꯀꯥꯡꯁꯣꯏ ꯃꯥꯜꯂꯦ ꯀꯥꯡꯁꯣꯏꯒꯨꯝꯕ ꯑꯃ ꯊꯣꯡꯈꯤꯕ ꯀꯨꯀꯔꯗ ꯀꯥꯝꯒꯤꯕꯅꯦ ꯑꯗꯨ ꯀꯩꯅꯣꯗꯤ ꯈꯪꯗ꯭ꯔꯤ ꯍꯧꯖꯤꯛꯐꯥꯎꯒꯤꯗꯤ
ꯎꯝꯝ
ꯆꯥꯛꯁꯪ ꯆꯪꯉꯒ ꯈꯪꯉꯅꯤ
ꯈꯪꯗꯣꯡꯖꯤꯗꯅꯤ ꯃꯔꯥꯡ ꯀꯥꯏꯒꯔ ꯖꯥꯠꯅꯤꯀꯣ ꯑꯩꯈꯣꯏꯒꯤꯗꯤ ꯑꯩꯈꯣꯏꯒꯤꯗꯤ ꯑꯃꯇꯪ ꯂꯩꯌꯦ ꯑꯗꯨꯝ ꯃꯤꯒꯤꯅꯦ ꯑꯍꯨꯝ ꯃꯔꯤ ꯍꯦꯛꯇ ꯁꯨꯕ
ꯎꯝ
ꯂꯥꯛꯄ ꯂꯣꯏ ꯂꯩꯕ ꯁꯤꯗꯩꯖꯤꯗ
ꯑꯣ ꯑꯃꯇꯪ ꯅꯠꯇ꯭ꯔꯣ ꯂꯩꯔꯤꯗꯨꯗꯤ
ꯑꯩꯈꯣꯏꯒꯤꯗꯤ ꯑꯃꯇꯪ ꯂꯩꯕ ꯑꯗꯨ ꯃꯤꯒꯤ ꯍꯧꯗꯣꯡ ꯀꯅꯥ ꯀꯅꯥꯢꯅꯣ ꯈꯪꯗꯦ ꯃꯌꯥꯝ ꯑꯃ ꯂꯥꯛꯄ ꯁꯤꯗꯩꯁꯤꯗ
ꯎꯝ ꯍꯣꯏ ꯑꯗꯨꯗꯤ ꯃꯤꯁ ꯑꯩ ꯊꯝꯃꯒꯦꯀꯣ
ꯍ ꯍꯣ ꯍꯣꯏ ꯐꯦ
ꯎꯝ ꯆꯥꯛ ꯆꯥ ꯊꯣꯛ ꯑꯝꯃꯣ
ꯎꯝ ꯆꯠꯊꯣ ꯆꯊꯣ ꯅꯪꯖꯨ ꯆꯥꯊꯣꯛꯑꯒꯦ ꯎꯝ ꯎꯝ ꯎꯝ ꯎꯝ ꯊꯝꯃꯣ ꯊꯝꯃꯣ